ꯇꯥꯔꯕ
ꯇꯥꯔꯦ ꯇꯥꯔꯦ
ꯑꯩ ꯇꯥꯗꯕ ꯍꯦꯛꯇ ꯃꯥꯟꯕ
ꯎꯝ ꯎꯝ ꯇꯔꯦ ꯈꯪꯗꯦ ꯇꯧꯔꯤꯁꯦ ꯁꯨꯝꯕꯂ ꯃꯊꯥ ꯌꯥꯝ ꯁꯥꯏ
ꯑꯗꯨꯅꯤ ꯑꯦꯛꯖꯥꯝꯗꯤ ꯖꯔꯔꯔ
ꯎꯝ ꯑꯗꯨꯅꯦ ꯅꯪꯁꯨ ꯅꯁꯥꯗꯣꯝꯇ ꯃꯊꯪ ꯊꯥꯗꯤ ꯐꯖꯅ ꯄꯥ ꯇꯧꯔꯣ ꯏꯆꯦ ꯍꯟꯗꯛ ꯍꯟꯗꯛ ꯑꯗꯨꯝ ꯇꯧꯂꯩꯔꯦ ꯈꯔ ꯀꯌꯥꯝꯕꯨ
ꯎꯝ ꯇꯔꯦ ꯅꯪꯉꯣꯟꯗꯒꯤ ꯂꯥꯏꯔꯤꯛ ꯋꯥꯕꯗꯣ ꯄꯤꯊꯣꯛꯈ꯭ꯔꯕ ꯑꯩꯕꯣ ꯄꯤꯗ꯭ꯔꯤꯕ꯭ꯔꯥ ꯑꯗꯨꯃ ꯈꯔ ꯄꯥꯍꯧꯔꯦ
ꯎꯝ
ꯄꯥꯗꯦꯗ ꯄꯨꯁꯄꯥ
ꯇꯥꯔꯣꯅ ꯅꯣꯠꯁꯇꯣ ꯅꯣꯠꯁꯇꯣ ꯑꯣꯏꯅ ꯌꯦꯡꯉꯣ ꯅꯣꯠꯁ ꯑꯣꯏꯅ ꯌꯦꯡꯉꯁꯦ ꯄꯥꯕ ꯅꯪꯉꯔꯣꯏ
ꯑꯗꯨꯅꯤ ꯄꯥꯔꯨꯅꯣ ꯄꯔꯨꯅꯣꯌꯦ
ꯗꯤꯌꯥ ꯅꯣꯠꯁ ꯄꯥꯗꯕꯁꯨ ꯌꯥꯗꯦꯕ ꯃꯔꯝꯗꯤ ꯑꯩꯈꯣꯏꯅ ꯂꯥꯏꯔꯤꯛꯇꯣ ꯂꯣꯏ ꯄꯥꯕ ꯂꯣꯏꯕꯗꯤ ꯐꯔꯦ ꯍꯣꯏ ꯑꯗꯨꯗꯤ ꯅꯣꯠꯁꯇꯣ ꯄꯥꯔꯀꯥꯟꯗ ꯑꯌꯥꯝꯕꯅꯁꯨ ꯑꯗꯨꯝ ꯍꯪꯉꯛꯇ꯭ꯔꯅꯦ ꯊ ꯄꯥꯏꯕꯗꯤ ꯑꯗꯨꯝ ꯄꯥꯏꯅꯦ ꯍꯥꯏꯕ ꯑꯩꯈꯣꯏꯅ ꯄꯥꯏꯔꯤꯁꯦ ꯀꯥꯏꯗꯒꯤ ꯀꯩꯅꯣꯇꯪ ꯂꯥꯏꯔꯤꯛꯇꯪ ꯄꯥꯔꯗꯤ ꯀꯩꯁꯨ ꯁꯦꯝꯕ ꯅꯪꯉꯣꯏ ꯍꯥꯏꯕ
ꯑꯗꯨꯅ ꯅꯣꯠꯁꯤꯁꯨ ꯑꯗꯨꯝ ꯍꯥꯏꯗꯤ ꯎꯝ ꯐꯖꯅ ꯁꯦꯝꯃꯒ ꯄꯥꯔꯗꯤ ꯁꯤꯁꯨ ꯑꯗꯨꯝ ꯀꯥꯟꯅꯗ꯭ꯔꯅꯦ
ꯃꯥꯅꯦ ꯃꯥꯅꯦ ꯑꯗꯨꯅꯦ ꯅꯪꯅ ꯅꯨꯡꯉꯥꯏꯇꯦ ꯑꯩ ꯄ꯭ꯔꯤꯟꯇꯔ ꯑꯃ ꯂꯩꯔꯦ ꯍꯟꯗꯛꯇꯨ ꯄ꯭ꯔꯤꯟꯇꯔ ꯑꯃ ꯂꯩꯅ ꯇꯧꯔꯝꯕꯅꯦꯕ
ꯎꯝ
ꯄ꯭ꯔꯤꯟꯇꯔꯗꯣ ꯑꯗꯨꯝ ꯄꯩꯁꯥꯗꯣ ꯂꯣꯏꯁꯟꯈ꯭ꯔꯦ ꯈꯣꯏꯃꯥꯍꯣꯏ ꯑꯗꯨꯗꯒꯤ ꯂꯩꯍꯧꯗ꯭ꯔꯦ ꯀꯩꯒꯨꯝꯕ ꯑꯩꯅ ꯇꯥꯔꯗꯤ ꯑꯗꯨꯗ ꯏꯆꯦꯗ ꯇꯧꯔꯁꯨ ꯌꯥꯏꯅ ꯈꯜꯂꯨꯕ ꯑꯩꯣꯏ ꯂꯩꯒꯦꯅ ꯇꯧꯔꯝꯕꯅꯦ ꯑꯗꯨ ꯃꯣꯏꯒꯤ ꯂꯦꯞꯇꯣꯞ ꯂꯩꯕꯅꯤ ꯅꯦ ꯀꯔꯤꯅꯦ ꯄꯩꯁꯥ ꯊꯥꯕꯅꯤ ꯑꯗꯨꯝ ꯂꯣꯏꯁ ꯁꯤꯡꯒꯥ ꯂꯥꯟ ꯃꯅꯨꯡ ꯑꯣꯏꯈꯤꯕꯒꯤ ꯗꯨꯀꯥꯟ ꯐꯝꯗꯕꯒꯤ ꯄꯩꯁꯥ ꯑꯗꯨ ꯑꯗꯨꯝ ꯃꯆꯤꯠ ꯃꯆꯤꯠ ꯃꯔꯨꯞ ꯊꯥꯡꯕꯅꯦ ꯀꯩꯅꯦ ꯑꯗꯨꯝ ꯂꯣꯏꯁꯟꯈꯤꯕꯒꯤ ꯍꯥꯏꯗꯤ
ꯃꯥꯅꯦ
ꯇꯔ꯭ꯦ ꯅꯪ ꯑꯗꯨꯝ ꯄꯥꯔꯣ ꯑꯗꯨꯒ
ꯀꯣ ꯀꯩꯅꯣ ꯇꯧ ꯁꯨꯝ ꯀꯥꯏꯗ ꯑꯗꯨꯕꯨꯗꯤ ꯑꯩꯒꯤꯗꯝ ꯆꯞꯀꯥꯟꯗꯕ
ꯎꯝ ꯑꯩ ꯅꯍꯥꯟ ꯀꯜꯆꯔꯕꯨꯗꯤ ꯆꯥꯎꯧꯔꯥꯛꯄ ꯑꯃ ꯈꯔ ꯄꯥꯈ꯭ꯔꯕꯅꯦ
ꯎꯝ
ꯅꯪ ꯄꯥꯊꯣꯛ ꯑꯣ ꯑꯃꯨꯛ ꯑꯟꯁ꯭ꯔꯗꯣ
ꯎꯝ ꯑꯗꯨꯅ ꯍꯥꯏꯗꯤ ꯀꯩꯅꯣ ꯇꯧꯗ ꯌꯥꯗꯦꯕ ꯑꯩꯈꯣꯏꯅꯣꯠ ꯁꯤꯁꯨ ꯍꯥꯟꯅ ꯄꯥꯒꯔꯦ ꯍꯥꯏꯖꯨ ꯄꯥꯗꯕ ꯌꯦꯡꯗꯕ ꯌꯥꯗꯦꯕ ꯑꯗꯒꯤꯗꯤ ꯅꯣꯠꯁꯦ ꯑꯗꯨꯝ ꯀꯨꯞꯅ
ꯇꯤꯀꯜꯁꯨ ꯄꯔ ꯆꯥꯎꯔꯥꯛꯅ ꯄꯥꯎ ꯕꯅꯦꯕ ꯑꯦꯛꯖꯥꯝ ꯖꯝ ꯃꯌꯥꯗꯃꯨꯛ ꯌꯦꯡ
ꯎꯝ ꯌꯥꯗꯦꯕ ꯅꯣꯠꯖꯤꯗꯤ ꯗꯨꯝ ꯀꯨꯞꯅ ꯐꯖꯅ ꯄꯥꯔꯦ ꯑꯗꯨꯝ ꯁꯤꯁꯨ ꯑꯗꯨꯝ ꯀꯥꯟꯅꯩꯌꯦꯕ
ꯃꯥꯅꯦ ꯀꯅꯩ ꯃꯤ ꯑꯌꯥꯝꯕ ꯂꯣꯏ ꯄꯥꯅꯩ ꯉꯥꯛꯇ ꯑꯣꯏꯔꯝꯅꯤ
ꯎꯝꯍꯥꯏꯗꯤ ꯀꯅꯥꯅꯕꯨ ꯂꯥꯏꯔꯤꯛꯁꯤꯡꯁꯦ ꯐꯥꯛ ꯇꯣꯠ ꯑꯃꯨꯛ ꯅꯣꯠꯁ ꯑꯃꯨꯛ ꯁꯦꯝ ꯂꯩ ꯉꯝꯗꯣꯏꯅꯣ
ꯎꯝ ꯃꯥꯅꯦ ꯑꯁ ꯉꯥꯁꯤꯗꯤ ꯆꯛꯁꯦ ꯆꯃꯟꯒꯥꯔꯦ ꯋꯥꯔꯦ ꯑꯗꯨꯅ ꯈꯔ ꯌꯥꯡꯇꯛꯅ ꯆꯥꯕꯅ ꯏꯁꯥ ꯈꯔ ꯅꯨꯡꯉꯥꯏꯕ ꯅꯠꯇ꯭ꯔꯗꯤ ꯁꯤꯔꯦ ꯋꯥꯔꯦ
ꯇꯥꯏ ꯇꯥꯏ ꯇꯥꯗꯕ꯭ꯔꯅꯪ
ꯇꯔꯦ ꯇꯔꯦ
ꯅꯦꯠꯋꯥꯛ ꯑꯃꯨꯛ ꯅꯨꯡꯉꯥꯏꯇ꯭ꯔꯕ ꯃꯥꯏꯀ꯭ꯔꯥꯐꯣꯟ ꯑꯥ ꯏꯌꯥꯔꯄꯤꯁ ꯍꯥꯞꯄꯗꯨꯗꯤ ꯅꯨꯡꯉꯥꯏꯕ꯭ꯔꯥ
ꯎꯝ ꯁꯤꯅ ꯍꯦꯟꯅ ꯅꯨꯡꯉꯥꯏ ꯐꯣꯟꯗꯣ ꯅꯥꯀꯣꯡꯗ ꯊꯝꯖꯤꯜꯂ ꯑꯗꯨꯝ ꯈꯨꯠꯅ ꯄꯥꯏꯕꯗꯣ ꯎꯝ
ꯄꯛꯅꯝꯗ ꯅꯝ ꯖꯤꯜꯂꯛꯑꯦꯕ
ꯑꯗꯨꯅꯦ ꯈꯨꯠꯅ ꯄꯥꯏꯕꯗꯤ ꯍꯦꯛꯇ ꯋꯥꯏ ꯍꯥꯏꯕ ꯑꯗꯨꯏꯗꯨꯒꯤ ꯑꯩꯅ ꯁꯤ ꯍꯥꯞꯆꯤꯜꯂꯒ ꯃꯥꯏꯖꯦ ꯑꯝꯇ ꯀꯩꯅꯣ ꯐꯦꯀꯜꯁ ꯂꯩꯕꯩꯗꯣ ꯑꯝꯇ ꯇꯩꯒꯦ ꯇꯧꯕꯅꯦ
ꯎꯝ ꯆꯦ ꯀꯦꯅ ꯋꯥꯔꯤ ꯁꯅꯕꯗꯤ ꯄꯤꯛꯇꯔꯨ ꯄꯤꯛꯏ
ꯃꯈꯣꯟꯂꯣ
ꯑꯝ
ꯃꯥꯏ ꯄꯤꯛꯄꯔꯣ ꯆꯦ ꯀꯩꯅ ꯍꯥꯏ ꯃꯈꯣꯟꯗꯤ ꯅꯨꯡꯁꯤ ꯃꯥꯏ ꯈꯔ ꯄꯤꯛꯄꯩ ꯑꯣꯏꯔꯖꯥꯠꯂꯣ
ꯈꯪꯗꯦ ꯐꯣꯟꯗꯣ ꯑꯩꯅ ꯂꯩꯈꯠꯇꯕꯩꯔꯕ ꯃꯥꯅ ꯂꯩꯈꯠꯇ꯭ꯔꯦ ꯑꯗꯥꯗꯤ ꯀꯩꯁꯨ ꯈꯔ ꯀꯟꯅꯉꯥꯡꯉꯣꯏ ꯕꯤꯃ ꯅꯪꯕꯣ!
ꯎꯝ꯫
ꯆꯔ- ꯆꯔ꯫
ꯔꯕꯤꯅꯥꯅ ꯃꯦꯁꯦꯖ ꯇ ꯉꯥꯁꯥꯏ ꯋꯥꯔꯤ ꯁꯥꯅꯕ ꯀꯥꯟꯗ ꯑꯥ ꯀꯩꯅꯣꯗꯨꯅ ꯀꯔꯤ ꯍꯥꯞꯅꯕ ꯃꯤꯗꯣ
ꯎꯝ꯫
ꯃꯥꯗꯣ ꯅꯪ ꯀꯅꯥꯏ ꯃꯈꯥꯗ ꯌꯥꯎꯔꯤꯅꯣ ꯃꯤ ꯑꯗꯨꯝ ꯈꯔ ꯍꯥꯞꯄꯣꯑꯣ ꯈꯣꯠꯂꯣ ꯏꯔ ꯄꯤꯔ ꯄꯨꯜꯂꯛ ꯀꯥꯟꯗ ꯍꯥꯏꯔꯛꯑꯦ ꯅꯪ ꯑꯣꯏꯔꯣꯅ꯫ ꯍꯥꯏꯔꯦ ꯑꯩꯉꯣꯟꯗꯁꯨ ꯅ ꯍꯥꯞꯅꯤꯡꯕ ꯃꯤ ꯂꯩꯕ꯭ꯔꯥꯅ ꯍꯪꯉꯝꯕꯅꯤ, ꯑꯩꯅ ꯂꯩꯇ꯭ꯔꯦ ꯆꯦ ꯔꯤꯅꯨ ꯇꯧꯔꯒ ꯍꯥꯞꯄꯂꯛꯏ ꯂꯩꯇ꯭ꯔꯦꯅ ꯍꯥꯏꯈ꯭ꯔꯕ꯫
ꯀꯦꯅ ꯃꯣꯏ ꯃꯅꯥꯎꯅꯨꯄꯤꯁꯤꯡꯗꯨꯕꯨꯗꯤ ꯌꯥꯗꯦꯕꯨꯗꯤ ꯍꯥꯏꯈꯤꯕꯅꯦ꯫
ꯔꯦꯕꯤꯅꯥ ꯗ?
ꯎꯝ ꯅꯠꯇꯦ ꯃꯤ ꯍꯥꯞꯅꯤꯡꯕ ꯂꯩꯕ꯭ꯔꯥ ꯍꯥꯏꯗꯨꯕꯨ ꯍꯥꯏꯕ꯫ ꯅꯥ ꯑꯣꯏꯒꯤ꯫ ꯃꯣꯏꯒꯤꯗꯤ ꯍꯞ ꯌꯥꯗꯕꯤ ꯂꯩꯕꯅꯦꯕ꯫
ꯎꯝ꯫
ꯈꯔ ꯇꯣꯏꯅ ꯍꯦꯛ ꯂꯥꯛꯑꯗꯤ ꯐꯅꯤ꯫
ꯍꯥꯥ?
ꯀꯥꯔꯤꯌꯥꯁꯦ ꯈꯔ ꯇꯣꯏꯅ ꯍꯦꯛ ꯂꯥꯛꯑꯗꯤ ꯐꯅꯤ꯫
ꯃꯥ ꯂꯥꯏꯔꯕ ꯑꯩꯈꯣꯏꯒꯤꯗꯤ
ꯑꯗꯨ ꯃꯣꯏ ꯃꯤꯅꯤꯠꯁꯦ ꯌꯥꯝ ꯁꯥꯡꯃꯜꯂꯦ꯫
ꯎꯝ꯫ ꯁꯥꯡꯃꯜ ꯂꯩ ꯔꯦꯅꯨ ꯐꯥꯎ ꯃꯌꯥꯝ ꯀꯪꯗꯒꯔꯦ! ꯉꯥꯡꯃꯟꯕꯒꯤ ꯑꯩꯅ ꯉꯥꯏ ꯎꯝ ꯅꯣꯡꯃꯗ ꯇꯔꯥꯃꯉꯥ - ꯀꯨꯟ ꯗꯨꯃꯥꯏ ꯁꯥꯅꯩꯌꯦ꯫
ꯎꯝ ꯑꯗꯨꯗꯤ ꯑꯩꯁꯨ ꯍꯟꯗꯛꯇꯤ ꯈꯔ ꯍꯦꯕꯤ ꯑꯣꯏꯈ꯭ꯔꯦꯕ ꯇꯔꯥꯃꯥꯄꯟ ꯉꯥꯡꯉꯤ꯫
ꯀꯦꯅꯥꯅ ꯇꯨꯏꯁꯟꯒꯤ ꯑꯃꯨꯛ ꯆꯠꯂꯒ ꯉꯥꯡꯉꯏꯅꯦ ꯑꯗꯨꯒ ꯌꯦꯡꯉꯣ꯫
ꯑ ꯑꯩꯗꯤ ꯑꯩꯗꯤ ꯌꯥꯝ ꯄꯛꯅꯕꯨ ꯇꯧꯗꯦ꯫ ꯑꯩꯅ ꯊꯦꯡꯍꯧꯔꯤꯁꯦ ꯑꯗꯨꯝ ꯑꯩꯗꯤ ꯅꯨꯃꯤꯠ- ꯅꯨꯃꯤꯠ ꯀꯤ ꯑꯗꯨꯝ ꯇꯧꯔꯨꯕꯗꯣ꯫
ꯑꯝ꯫ ꯅꯥꯎꯆꯥ ꯃꯣꯏꯕꯥꯅꯤ ꯑꯃꯅꯤ ꯉꯥꯡꯉꯒ ꯅꯥꯎꯆꯥꯁꯨ ꯉꯔꯥꯡ ꯇꯨꯝꯗꯕꯅꯤ ꯇꯨꯝꯕ ꯃꯇꯝ ꯍꯦꯟꯕꯒꯤ ꯃꯁꯥ ꯅꯨꯡꯉꯥꯏꯇꯦ꯫
ꯉꯥꯁꯥꯏ꯫ ꯑꯩꯅ - ꯑꯩꯅ ꯅꯪ ꯇꯧꯔꯛꯑꯣ ꯋꯥꯔꯤ ꯁꯥꯟꯅꯖꯦ꯫ ꯑꯩ ꯂꯣꯏꯁꯟꯕ ꯄꯥꯝꯃꯦ ꯍꯥꯏꯕ ꯃꯥ ꯑꯩꯒꯤꯗꯤ ꯂꯣꯏꯔꯦꯕ꯫
ꯎꯝ
ꯉꯔꯥꯡꯗꯤ ꯅꯨꯡꯉꯥꯑꯦ ꯅꯨꯡꯗꯥꯡ ꯋꯥꯏ ꯅꯨꯡ ꯆꯥꯡꯗꯣ
ꯎꯝ
ꯏꯨꯕꯨꯡꯉꫭꯒ ꯑꯩꯒ ꯄꯨꯡ ꯕꯥꯔꯣ ꯍꯦꯂꯦ ꯕꯥꯔꯣ ꯍꯦꯜꯂꯀꯥꯟꯗ ꯑꯩꯅ ꯀꯧꯔꯝꯕꯗꯣ ꯗꯨ ꯏꯆꯦꯗ ꯊꯣꯡ ꯃꯌꯥ ꯀꯥꯕꯗ ꯑꯩꯅ ꯂꫭꯟꯖꯜꯂꯤꯔꯥ ꯂꯣꯟꯖꯟꯗ꯭ꯔꯤꯔꯥ ꯈꯪꯗꯕ
ꯃꯊ ꯑꯗꯨ ꯑꯩꯅ ꯂꯣꯟꯖꯤꯜꯂꯝꯃꯒ ꯆꯪꯉꯛꯄꯗ ꯉꯥꯏꯔꯤꯕ ꯑꯍꯥꯟꯕ ꯂꯣꯟꯗꯦꯕ ꯑꯗ ꯍꯧꯗꯣꯡꯅ ꯏꯜꯂꯛꯄ ꯊꯣꯡꯗꯨ
ꯎꯝ ꯂꯣꯟꯗꯕ ꯂꫭꯜꯂꯤꯔꯥ ꯂꫭꯟꯗ꯭ꯔꯤꯔꯥ ꯗꯤ ꯀꯧꯔꯝꯕ ꯑꯩ ꯃꯈꯥꯗ ꯄꯦꯂꯥ ꯍꯩꯗꯣꯛꯄ ꯆꯠꯂꯨꯕ
ꯑ ꯄꯦꯂꯥꯒ ꯍꯩꯗꯣꯛꯄ ꯀꯨꯝꯗ꯭ꯔꯦ ꯑꯩ ꯉꯁꯤꯗꯤ ꯍꯌꯦꯡ ꯍꯩꯗꯣꯛꯑꯒꯦꯅ
ꯍꯌꯦꯡ ꯍꯩꯗꫭꯛꯄ ꯌꯥꯅꯤꯗ
ꯎꯝ
ꯉꯁꯥꯏꯗ ꯑꯍꯝ ꯉꯁꯤꯁꯦ ꯀꯥꯟꯅ ꯃꯉꯣꯟ ꯇꯧꯍꯟꯒꯦ ꯇꯧꯔꯒ ꯃꯥꯗꯣ ꯍꯩꯇꯕ ꯃꯥꯜꯂꯤꯕꯣ
ꯎꯝ ꯈꯔꯕꯨꯗꯤ ꯋꯥꯠꯄ ꯃꯥꯜ
ꯑꯣ ꯃꯥꯗꯨꯅ ꯀ ꯌꯨꯅꯤꯀꯣꯗ ꯇꯧ ꯍꯥꯏꯔꯒ ꯃꯥꯁꯦ ꯁꯨꯛꯈꯪ ꯒ꯭ꯌꯥꯟ ꯇꯥꯗ꯭ꯔꯕ ꯀꯩꯅꯣ ꯌꯨꯅꯤꯀꫭ ꯀꫭ ꯍꯥꯏꯔꯤꯖꯤꯕꯨ ꯀꯩꯅꯣ ꯑꯃꯨꯛ ꯑꯩꯅ ꯅꯝꯃꯨꯔꯀꯥꯟ ꯆꯥꯟꯅꯗ꯭ꯔꯗꯤ ꯑꯃꯨꯛ ꯇꯧ ꯂꯩꯔꯦ ꯀꯥ ꯔꫭꯁꯟꯗ ꯍꯥꯏꯔꯗꯤ ꯍꯪꯅꯗꯕꯤꯗ ꯌꯨꯅꯤꯀꫭ ꯀꯣꯠꯇ ꯅꯝꯗꯨꯔꯥ ꯍꯥꯏꯔꯗꯤ ꯍꯣꯏ ꯀꯀꯥ ꯍꯥꯏꯔꯦ ꯑꯗꯨꯗꯨꯒ
ꯃꯥꯗꯣ ꯑꯗꯨꯝ ꯇꯣꯏꯅ ꯇꯧꯔꯕꯅꯤꯅ ꯅꯤꯌꯣꯝꯗꯨ ꯀꯩꯀꯥꯗꯣ ꯈꯪꯉꯦꯕ
ꯍꫭ ꯍꯣꯏ ꯃꯥꯅ ꯈꯪꯉꯦ ꯎꯝ
ꯔꫭꯁꯅꯤꯀꯨ ꯀꯨꯃꯥꯔ ꯀꯥꯏꯅ
ꯆꯦ ꯔꯣꯁꯅꯤ ꯀꯧꯅꯤꯡꯉꯦ ꯍꯥꯏꯕ ꯗ ꯃꯥꯏ ꯃꯃꯤꯡꯖꯦ ꯀꯥ ꯔꫭꯁꯅꯤꯅ ꯀꯧꯗꯕꯤꯗ
ꯀꯔꯤꯅꯤ ꯅꯨꯄꯥꯁꯦ ꯔꫭꯁꯅꯤ ꯀꯧꯔꯤꯁꯤꯅ
ꯑꯑꫭꯏꯕ
ꯑꯍꯥꯟꯕꯗꯗꯤ
ꯎꯝ ꯑꯈꯣꯏ ꯁꯥ ꯅꯨꯡꯗꯥꯡ ꯋꯥꯏꯔꯝ ꯅꯨꯡꯗꯥꯡꯗꯤ ꯅꯨꯡꯉꯥꯏ ꯇꯦꯕꯜꯗ ꯐꯝꯕꯁꯦ ꯑꯩꯅ ꯍꯥꯡꯉꯗꯤ ꯐꯝꯗꯦꯕ ꯏꯆꯦ ꯄꯥꯡꯉ ꯇꯥꯏ ꯑꯇꯣꯞꯄ ꯐꯃꯨꯡꯗ ꯐꯝꯃꯦꯕꯥ ꯑꯗꯣ ꯋꯥꯔꯤ ꯁꯥꯟꯅꯔꯗꯤ ꯑꯃꯨꯛꯇ ꯅꯣꯏꯈꯠꯄ ꯇꯥꯔꯦꯅ ꯇꯦꯕꯜꯗ ꯐꯝꯕꯅꯦ
ꯎꯝ
ꯍꯪꯆꯤꯛ ꯌꯥꯝ ꯂꯥꯡꯕꯌ꯭ꯥꯅꯦ
ꯅꯨꯜꯁꯤꯠ ꯂꯤꯔꯤ ꯂꯤꯔꯤ ꯁꯤꯠꯂꯛꯄꯅꯦ
ꯎꯝ ꯄꯩꯁꯥꯈꯤꯇ ꯁꯦꯝꯐꯨꯗ ꯍꯥꯞꯆꯜꯍꯧꯒꯦ ꯍꯟꯇꯛꯇꯤ ꯆꯅꯤ ꯆꯍꯨꯝꯗ ꯇꯥꯗ꯭ꯔꯦꯕꯨ ꯍꯨꯝ ꯁꯤ ꯇꯥꯔꯕ ꯍꯜꯂꯣ ꯆꯤꯆꯦ ꯁꯣꯃꯣꯂꯥ ꯏꯆꯦ ꯇꯥꯗ꯭ꯔꯦ ꯅꯪꯅ ꯍꯥꯏꯕꯗꯣ ꯑꯝꯇ
ꯑꯣ ꯇꯥꯔ ꯇꯥꯔꯦ ꯅꯪ ꯍꯧꯖꯤꯛꯇꯪ ꯍꯥꯏꯕꯗꯣ
ꯃꯤꯅꯤꯠ ꯆꯠꯂꯦ
ꯀꯌꯥ ꯀꯌꯥ ꯁꯨꯔꯒꯦ ꯇꯥꯔꯦ꯫
ꯑꯗꯨꯝ ꯃꯄꯟ ꯃꯄꯟ ꯈꯔ ꯍꯦꯜ
ꯎꯝ ꯑꯩꯁꯨ ꯍꯦꯜꯂꯦ
ꯂꯣꯏꯊꯣꯛ ꯈ꯭ꯔꯦꯕ ꯑꯩ
ꯑꯣ ꯑꯗꯨꯏ ꯅꯪ ꯍꯧꯖꯤꯛꯀꯤꯗꯣ ꯋꯥꯍꯩꯗꯣ ꯆꯞꯄ ꯑꯃꯨꯛ ꯉꯥꯡꯕꯩ ꯇꯥꯞꯄ ꯇꯧꯕ ꯐꯖꯅ ꯇꯥꯗꯕ ꯑꯗꯨ
ꯋꯥ ꯍꯧꯔꯛꯏ ꯄꯗ꯭ꯔ
ꯑꯦꯛꯖꯥꯝ ꯂꯣꯏꯔꯒ ꯎꯝ ꯑꯣꯔ
ꯀꯔ꯭ꯦꯛ ꯆꯠ ꯍꯧꯔꯛꯑꯦ
ꯅꯦꯠꯋꯥꯔꯛ ꯍꯧꯔꯦ ꯍꯧꯔꯦ ꯅꯪ ꯉꯥꯡꯕ ꯐꯟ ꯇꯥꯔꯛꯇ꯭ꯔꯦ ꯍꯣ ꯍꯣꯏ ꯏꯆꯦ ꯑꯗꯨꯗꯤ ꯊꯝꯃꯒꯦꯀꯣ
ꯎꯪ ꯇꯝꯃꯣ ꯊꯝꯃꯣ ꯊꯝꯃꯣ ꯎꯝ